ꯇꯕ꯭ꯔꯣ ꯇꯥꯏ ꯇꯥꯏ ꯇꯥꯏ ꯇꯥꯏ ꯑꯣ ꯕ꯭ꯔꯣ ꯑꯦꯞꯁꯦ ꯀꯃꯥꯏ ꯇꯧꯕꯅꯣ ꯑꯩꯗꯣ ꯑꯍꯥꯟꯕꯅꯤ ꯀꯣꯜ ꯇꯧꯔꯤꯁꯦ ꯀ꯭ꯔꯥꯏ ꯇꯧꯒꯦ ꯈꯪꯕ꯭ꯔꯣ
ꯍꯣꯏ ꯍꯣꯏ ꯑ
ꯀꯌꯥꯔꯛ ꯁꯨꯕꯣ ꯕ꯭ꯔꯣꯒꯤꯗꯤ ꯀꯌꯥꯔꯛ ꯁꯨꯕꯅꯣ
ꯑꯩꯗꯤ ꯅꯨꯃꯤꯠ ꯃꯔꯤ ꯃꯉꯥ ꯁꯨꯔꯦ
ꯑꯦ ꯑꯗꯨꯗꯤ ꯐꯖꯅ ꯁꯤꯖꯤꯟꯅꯔꯝꯃꯅꯤ ꯀꯣꯜꯗ ꯐꯖꯅ ꯇꯧꯔꯝꯅꯤ
ꯍꯣꯏ ꯑꯁ ꯉꯥꯡꯃꯁꯨ ꯀꯔꯤ ꯍꯥꯏꯁꯤꯔ ꯌꯥꯝ ꯌꯥ ꯋꯥꯔꯤꯒꯨꯝꯕ ꯉꯥꯡꯁꯨ ꯌꯥꯝ ꯉꯥꯡꯈ꯭ꯔꯦꯕꯀꯣ
ꯑ
ꯐꯖ ꯐꯖꯕ ꯋꯥꯔꯤ ꯁꯤꯡꯁꯨ ꯑꯩꯁꯦ ꯃꯤꯅ ꯇꯧꯔꯛꯄ ꯃꯇꯝꯗ ꯇꯥꯔꯦ ꯑꯗꯣ
ꯑꯣ ꯕꯔꯣꯗꯤ ꯀꯩ ꯂꯝꯗꯩ ꯑꯣꯏꯗꯣꯏꯅꯣ
ꯑꯩꯔꯣ
ꯎꯝ
ꯑꯩꯗꯤ ꯇꯝꯄꯥꯛꯅ ꯂꯩꯗ ꯇꯝꯄꯥꯛ ꯍꯥꯏꯕꯗꯤ ꯑ ꯍꯧꯖꯤꯛ ꯅꯪ ꯂꯩꯔꯤꯕ ꯃꯐꯝ ꯅꯠꯇꯕꯀꯣ ꯑꯅꯟ ꯑꯇꯣꯞꯄ ꯇꯝꯄꯥꯛꯇ ꯂꯩꯕꯅꯤ
ꯀꯩꯀꯩ ꯇꯧꯔꯤꯒꯦ ꯍꯧꯖꯤꯛ ꯀꯩꯀꯩ ꯇꯧꯔꯤꯒꯦ
ꯑ ꯍꯧꯖꯤꯛꯀꯥꯟꯁꯦ ꯌꯨꯝꯗ ꯂꯩꯗ ꯍꯥꯏꯕꯗꯤ ꯑ ꯊꯕꯛ ꯇꯧꯗꯕꯀꯣ
ꯍꯂꯣ ꯉꯁꯤꯒꯤ ꯅꯣꯡꯗꯨꯗ ꯋꯦꯗꯔꯁꯤꯗꯤ ꯅꯣꯡꯁꯤꯅ ꯉꯁꯥꯏ ꯐꯣꯟ ꯇꯧꯒꯗꯕ ꯑꯗꯨ ꯅꯣꯡꯁꯤꯁꯨ ꯑꯝ ꯇꯧ ꯌꯥꯍꯟꯗ꯭ꯔꯦ ꯃꯈꯣꯟ ꯊꯣꯛ ꯄꯣꯠꯁꯦ ꯌꯥꯗꯦ ꯍꯥꯏꯌꯦ ꯃꯣꯏꯁꯦ
ꯑꯣ ꯈꯪ ꯈꯪꯗꯦꯀꯣ ꯑꯩꯈꯣꯏꯒꯤꯗꯤ ꯅꯣꯡ ꯆꯨꯗꯤꯌꯦ꯫
ꯑꯁ ꯁꯤꯗꯤ ꯐꯖꯅ ꯆꯨꯏꯍꯦ꯫
ꯑꯁ! ꯌꯥꯝ ꯐꯩ ꯑꯩꯈꯣꯏ ꯂꯝꯗꯤ ꯑꯁ ꯁꯥ ꯃꯥꯟꯕꯒꯤ ꯂꯣꯏꯔꯦ ꯈꯔ ꯉꯁꯥꯏ ꯅꯣꯡ ꯃꯤꯅꯤꯠ ꯃꯉꯥꯒꯨꯝꯕꯅ ꯆꯨꯔꯒ ꯑꯃꯨꯛꯀ ꯇꯣꯛꯈ꯭ꯔꯦꯕꯀꯣ ꯑꯗꯨꯒꯤ ꯍꯧꯖꯤꯛ ꯍꯤꯌꯨꯃꯤꯗꯤꯇꯤꯁꯦ ꯌꯥꯝ ꯋꯥꯡꯈꯠꯂꯦꯕ꯫
ꯎꯝ ꯎꯝ ꯃꯅꯤꯄꯨꯔ ꯂꯩꯇ꯭ꯔꯤꯔꯣ ꯀꯩꯅꯣ ꯃꯄꯥꯟꯔꯣꯝ ꯂꯩꯔꯣ꯫
ꯅꯠꯇꯦ ꯑꯩ ꯃꯄꯥꯟꯗ ꯂꯩꯌꯦ꯫
ꯑꯣ ꯑꯣ ꯑꯣ
ꯃꯄꯥꯟꯗꯀꯣ ꯑꯩ ꯂꯩꯌꯦ
ꯌꯥ
ꯅꯪꯗꯤ
ꯂꯩꯔꯝꯃꯦ ꯍꯥꯟꯅ ꯃꯄꯥꯟꯗ ꯍꯧꯖꯤꯛꯄꯨꯗꯤ ꯌꯨꯝꯗ ꯂꯩ꯫ ꯃꯇꯝ ꯈꯔ ꯊꯕꯛ ꯄꯨꯗꯤ ꯇꯧꯔꯝꯃꯦ ꯇꯣꯛꯑꯦ ꯌꯨꯝꯗ ꯀꯩꯀꯩ ꯊꯕꯛ ꯏꯪꯒꯥꯡ ꯇꯧꯔꯤ ꯕꯣꯜꯒ ꯌꯦꯡꯗ꯭ꯔꯣ ꯑꯍꯤꯡꯗ ꯉꯔꯥꯡꯒꯗꯤ ꯐꯖꯔꯦ ꯕꯣꯜꯗꯤ ꯑ
ꯑꯁ! ꯑꯩꯁꯨ ꯑꯩꯁꯨ ꯌꯦꯡꯕꯅꯦ ꯉꯔꯥꯡꯒꯤ ꯕꯣꯜ ꯅꯣꯔꯋꯦꯒ ꯕ꯭ꯔꯥꯖꯤꯜ ꯑꯁ
ꯅꯨꯉꯥꯏꯇꯦꯅꯦ ꯃꯥꯗꯣ ꯑꯔꯣꯏꯕ ꯑꯣꯏꯒꯔꯦꯅꯦ ꯐꯠꯖꯕꯅꯤꯅꯦ ꯃꯥꯁꯨ ꯂꯣꯏꯔꯝꯗꯥꯏ ꯊꯣꯛꯄꯩꯅꯤꯅꯦ ꯈꯤꯇꯪ ꯊꯣꯡꯑꯝꯃꯗꯤ ꯐ ꯀꯩꯅꯣ ꯇꯧꯒꯗꯕ ꯂꯣꯏꯔꯝꯗꯥꯏ ꯕꯣꯜꯗꯣ ꯂꯨꯁꯠꯂ ꯀꯥꯟꯗ ꯀꯩꯝ ꯇꯧ ꯉꯝꯗ꯭ꯔꯦ꯫
ꯈꯪꯗꯦ ꯃꯈꯣꯏ ꯅꯦꯝꯃꯥꯔꯕꯨ ꯁꯕꯇꯤꯇꯨ꯭ꯠꯇ ꯊꯝꯕꯁ ꯈꯪꯗꯦ ꯀꯔꯤꯒꯤꯅꯣ
ꯅꯖꯨ ꯅꯥꯏ ꯍꯥꯏꯕꯅꯦ ꯃꯥꯗꯣ ꯍꯥꯟꯅ ꯃꯈꯣꯡ ꯃꯈꯨꯠꯇ ꯁꯣꯛꯄ ꯌꯥꯝꯅ ꯂꯩꯕꯅꯦ꯫ ꯅꯣꯔꯋꯦꯒꯤꯗꯤ ꯐꯖꯔꯦ ꯍꯂꯗꯦ
ꯍꯣꯏ ꯑꯁ ꯃꯈꯣꯏꯁꯦ ꯆꯦꯟꯕꯗꯤ ꯆꯦꯜꯂꯤꯍꯦ
ꯐꯖꯅ ꯆꯦꯟꯕꯅꯦꯍꯦ ꯃꯥꯏ ꯆꯤꯟꯖꯥꯡ ꯃꯥꯏ ꯗꯥꯏꯇꯤꯡꯗꯣ ꯐꯖꯕꯅꯦꯍꯦ
ꯍꯣꯏ ꯑꯗꯨꯒꯤ ꯃꯣꯏ ꯍꯥꯂꯦꯟꯁꯨ ꯑꯁ ꯇꯨꯃꯤꯟꯅ ꯇꯨꯃꯤꯟꯅ ꯋꯥ ꯈꯔꯗꯤ ꯉꯥꯡꯗꯦ ꯑꯗꯨꯕꯨ ꯃꯥꯅ ꯑꯦꯇꯦꯛ ꯇꯧꯕ ꯃꯇꯝꯗ
ꯀꯅꯥꯝꯄꯥꯅ ꯉꯝꯗꯦ ꯍꯣꯏ ꯑꯗꯅꯦ ꯃꯥ ꯉꯁꯥꯏ ꯕꯦꯇꯤꯡꯒ ꯇꯧꯗ꯭ꯔꯣ?
ꯍꯥꯥ
ꯄꯩꯁꯥ ꯕꯦꯇꯤꯡ ꯇꯧꯗ꯭ꯔꯣ ꯄꯩꯁꯥ ꯊꯥꯗꯕꯤ ꯇꯧꯗ꯭ꯔꯣ ꯊꯥꯅꯕꯤ ꯇꯧꯗ꯭ꯔꯣ
ꯑꯍꯣꯏ ꯑꯩꯈꯣꯏꯗꯤ ꯇꯧꯗꯤꯗ
ꯑꯣ ꯄꯩꯁꯥ ꯃꯥ ꯄꯩꯁꯥ ꯃꯥꯥꯡꯕꯁꯨ ꯌꯥꯎ ꯏ ꯇꯣꯡꯕꯁꯨ ꯌꯥꯏ ꯈꯪꯗꯦꯗ ꯍꯣꯔꯦꯟ ꯍꯣꯏ ꯍꯣꯔꯦꯟꯅ ꯀꯃꯥꯏ ꯇꯧꯗꯣꯏꯅꯣ ꯈꯪꯗꯦ ꯍꯣꯔꯦꯟꯗꯣ ꯄꯣꯔꯇꯨꯒꯜ ꯂꯩꯕꯅꯤ ꯏꯁꯄꯦꯟꯒ ꯌꯦꯡꯗꯣꯏ ꯅꯠꯇ꯭ꯔꯣ ꯄꯨꯡ ꯋꯥꯔꯣꯝ ꯈꯥꯏꯗ
ꯑꯁ ꯃꯗꯨꯗꯤ ꯑꯩꯒꯤ ꯇꯤꯝꯅꯤꯅꯦꯍꯦ
ꯍ
ꯑꯗꯨꯗꯤ ꯌꯦꯡꯗꯗꯤ ꯑꯇꯣꯞꯄꯗ ꯌꯦꯡꯉꯔꯣꯏ
ꯍꯣꯏ ꯍꯣꯏ ꯀꯃꯥꯏ‌ ꯇꯧꯗꯣꯏꯕ ꯑꯩ ꯑꯗꯨꯝ ꯌꯦꯡꯉꯦ ꯂꯣꯏ ꯄꯥꯝꯃꯦꯗ ꯑꯩ
ꯍꯣꯏ ꯍꯣꯏ ꯑꯗꯨꯅꯤꯗꯀꯣ ꯂꯣꯏꯅꯃꯛ ꯃꯈꯣꯏꯁꯦ ꯌꯥꯝ ꯁꯟꯅꯥꯕ ꯍꯩꯌꯦꯕ
ꯃꯥꯅꯦ ꯌꯦꯡꯕ ꯂꯣꯏ ꯅꯨꯡꯉꯥꯏ
ꯍꯣꯏ ꯀꯅꯥꯒꯨꯝꯕꯅ ꯄꯩꯁꯥ ꯊꯥꯅꯔꯒ ꯁꯟꯅꯥꯕꯁꯨ ꯃꯈꯣꯏ ꯄꯩꯁꯥ ꯊꯅ ꯒ꯭ꯔꯨꯞ ꯒ꯭ꯔꯨꯞ ꯁꯦꯝꯃꯒꯀꯣ ꯁꯨꯃꯥꯏꯁꯨ ꯇꯧꯑꯁꯨ ꯎꯌꯦꯕ ꯑꯗꯨ ꯑꯗꯨ ꯀꯨꯝꯕꯗ ꯍꯥꯏꯗꯤ ꯄꯥꯝꯗꯕꯀꯣ
ꯑ ꯑꯗꯨ ꯍꯔꯦꯟꯗꯤ ꯍꯣꯔꯦꯟ ꯃꯦꯠꯁ ꯃꯊꯧꯖꯝ ꯎꯔꯅꯤ ꯐꯦꯁꯕꯨꯛꯇ ꯕꯥꯏꯔꯦꯟ ꯃꯌꯥꯝ ꯆꯠꯂꯅꯤ ꯑꯩꯗꯤ ꯑꯗꯨꯅ ꯑꯗꯨ ꯇꯧꯋꯦ ꯈꯣꯠꯂꯦꯒ ꯑꯁ ꯍꯣꯔꯦꯟ ꯐꯖꯗꯣꯏꯅꯤ
ꯍꯣꯏ ꯃꯦꯁ ꯈꯨꯗꯤꯡꯃꯛ ꯀꯣ ꯁꯨꯃꯥꯏ ꯇꯧꯏꯗ ꯑꯗꯨꯗꯣ ꯃꯥꯒꯤ ꯑꯣꯞꯁꯥꯁꯨ ꯄꯤꯗꯦ ꯑꯗꯨꯒ ꯔꯦꯠꯒꯥꯁꯨ ꯃꯥꯏ ꯇꯧꯋꯦ ꯑꯗꯨꯒ ꯃꯦꯝꯁꯀꯨꯝꯕ ꯚꯥꯏꯔꯦꯞꯒꯨꯝꯕ ꯑꯃꯨꯛꯀ ꯊꯣꯛꯂꯛꯀꯅꯤꯕ
ꯑꯗꯨꯅꯦ ꯍꯦꯟꯅ ꯔꯣꯅꯥꯜꯗꯣ ꯃꯦꯁꯤꯅ ꯇꯧꯕꯤꯗꯣꯏꯗꯨ ꯍꯣꯔꯦꯟ ꯃꯌꯥꯝ ꯑꯣꯠꯄꯤꯗꯣꯏꯅꯤ
ꯍꯣꯏ ꯉꯣꯏꯔꯥꯡꯒꯤ ꯑ ꯉꯁꯤꯒꯤ ꯃꯦꯠꯁꯦ ꯌꯥꯝ ꯅꯨꯡꯁꯤꯒꯅꯤ ꯍꯥꯏꯕꯗꯤ ꯔꯣꯅꯥꯜꯗꯣ ꯑꯃꯨꯛꯀ ꯁꯤꯔꯗꯤ ꯃꯁꯤꯒꯤꯅꯦꯕ ꯃꯥꯒꯤ ꯂꯥꯁ ꯏꯟ ꯏꯟꯇꯔꯅꯦꯁꯅꯦꯜꯒꯤ ꯏꯁꯅꯔꯕꯨꯗꯤ ꯍꯣꯏ
ꯀꯥꯔꯒ
ꯃꯥ ꯆꯍꯤꯁꯨ ꯌꯥꯝ ꯋꯥꯡꯉꯦꯕꯀꯣ
ꯋꯥꯡꯉꯦ ꯐꯣꯔꯇꯤ ꯇꯨ ꯔꯝ ꯁꯨꯔꯝꯃꯅꯤ
ꯍꯣꯏ ꯑꯗꯨꯍ ꯑꯍꯟ ꯑꯣꯏꯌꯦꯕ ꯃꯥꯁꯦ
ꯎꯝ
ꯑꯗꯨꯒꯤ
ꯀꯩ ꯀꯩ ꯀꯩ ꯇꯧꯔꯝꯃꯤꯅꯣ ꯕ꯭ꯔꯣꯗꯤ
ꯥꯑ ꯍꯧꯖꯤꯛꯇꯤ ꯌꯨꯝꯗ ꯂꯩꯗ ꯍꯣꯏ ꯉꯁꯥꯏꯅ ꯊꯕꯛ ꯈꯔ ꯆꯠꯂꯀꯣ ꯃꯄꯥꯟꯗ ꯃꯄꯥꯟꯗ ꯉꯁꯤꯔꯣ
ꯏꯁ ꯑꯥ
ꯉꯁꯤꯁꯦ ꯊꯣꯡ ꯊꯣꯡꯗꯦꯒꯣ ꯑꯈꯣꯏꯗꯤ ꯑꯗꯨꯕꯨ ꯉꯥꯁꯥꯡꯕꯨꯗꯤ ꯍꯧꯖꯤꯛ
ꯁꯥꯒꯨꯝꯕ ꯆꯥꯕ ꯌꯥꯕ꯭ꯔ ꯕꯣꯔ ꯍꯣꯏ
ꯑ ꯇꯣꯏꯅꯗꯤ ꯆꯥꯗꯦ ꯑꯗꯣ ꯃꯔꯛ ꯃꯔꯛ ꯆꯥꯏ
ꯑꯣ ꯋꯦꯗꯔꯖꯦ ꯀꯩꯅꯣꯝ ꯋꯦꯗꯔꯖꯦ ꯀꯩꯅꯣꯝ ꯉꯧꯈꯠꯂꯣ ꯍꯥꯏꯕꯖꯥꯠꯅꯤ ꯉꯁꯤꯁꯦ ꯋꯦꯗ꯭ꯔ ꯅꯨꯡꯉꯥꯏ
ꯈꯪꯗꯦꯀꯣ ꯑꯈꯣꯏ ꯑꯁ ꯉꯁꯥꯏ ꯒ꯭ꯔꯨꯡ ꯒ꯭ꯔꯨꯡ ꯒ꯭ꯔꯨꯡ ꯍꯥꯏꯅ ꯑꯃꯨꯛꯀ ꯅꯨꯡꯁꯥ ꯊꯣꯔꯛꯑꯦ ꯑꯗꯨꯒ ꯃꯤꯅꯤꯠ ꯃꯉꯥꯒꯨꯝꯕ ꯅꯣꯡ ꯆꯨꯔꯒ ꯇꯣꯛꯈ꯭ꯔꯦ
ꯎꯝ ꯃꯤꯅꯤꯠ ꯀꯌꯥ ꯑꯁ ꯃꯤꯅꯤꯠ ꯃꯉꯥ ꯁꯨꯔꯦꯅꯦ ꯃꯤꯅꯤꯠ ꯀꯌꯥ ꯁꯥꯟꯅꯔꯗꯤ ꯊꯝꯗꯣꯏ ꯑꯥꯏꯗꯤ ꯊꯝꯗꯣꯏꯔ ꯃꯣꯏꯅꯗ ꯈꯛꯍꯟꯗꯣꯏꯔ ꯀꯃꯥꯏ ꯇꯧꯗꯣꯏꯅꯣ ꯕ꯭ꯔꯣ
ꯑꯈꯣꯏ ꯑꯅꯤꯒꯤ ꯗꯥꯎꯅꯤ
ꯑꯣ
ꯑꯗꯣ ꯑꯩꯈꯣꯏ ꯑꯅꯤꯅ ꯑꯩꯈꯣꯏ ꯑꯅꯤꯅ ꯐꯖꯅ ꯋꯥꯔꯤ ꯁꯥꯔꯒ ꯀꯣ
ꯑꯥ
ꯇꯧꯔꯗꯤ ꯄꯨꯡ ꯑꯃꯒꯨꯝꯕ ꯍꯦꯟꯒꯅꯤ ꯑꯗꯨ ꯑꯣꯏꯔꯗꯤ ꯄꯤꯔꯤꯊꯤꯕꯤꯗ ꯑꯩꯈꯣꯏ ꯑꯅꯤꯅ ꯗꯥꯎ ꯌꯥꯝ ꯐꯥꯕ
ꯃꯣꯏꯅ ꯀꯥꯡ ꯃꯣꯏꯗ ꯀꯥꯍꯟꯗꯣꯏꯔꯕ ꯋꯥꯔꯤ ꯁꯥꯟꯅꯗꯕꯗꯤ ꯌꯥꯔꯣꯏ ꯇꯨꯃꯤꯟ ꯇꯨꯃꯤꯟ ꯂꯩꯕꯗꯤ ꯌꯥꯗꯦ ꯃꯥꯏꯅꯦꯁ ꯆꯠꯇ꯭ꯔꯣ ꯄꯩꯁꯥ ꯌꯥꯝ ꯐꯪꯗꯦ
ꯄꯩꯁꯥꯕꯨꯗꯤ ꯑꯩꯈꯣꯏ ꯋꯥꯔꯤ ꯋꯥꯔꯤ ꯁꯥꯕꯒꯤꯀꯣ ꯃꯈꯣꯏꯅ ꯍꯣꯔꯦꯟꯒꯨꯝꯕ ꯀꯩ ꯍꯥꯏꯁꯦꯔꯥ ꯆꯦꯛ ꯇꯧꯒꯗꯧꯕꯅꯤꯕ ꯇꯧꯕ ꯃꯇꯝꯗ ꯑꯩꯈꯣꯏ ꯑꯅꯤ ꯍꯥꯏꯕ ꯑꯗꯨꯒ ꯃꯤ ꯑꯇꯣꯞꯄꯅ ꯍꯥꯏꯕ ꯀꯔꯝ ꯀꯔꯝꯃꯥꯏꯅ ꯍꯥꯏꯌꯦ ꯑꯗꯨꯒ ꯃꯥꯅ ꯍꯥꯏꯕ ꯑꯗꯨꯒ ꯑꯃꯨꯛꯀ ꯅꯨꯄꯥ ꯅꯨꯄꯤ ꯑꯃꯅ ꯍꯥꯏꯕ ꯃꯗꯨꯁꯤꯡꯗꯣ ꯑꯩꯈꯣꯏꯅ ꯂꯣꯏꯅꯃꯛ ꯌꯦꯡꯉꯅꯤꯕ ꯂꯦꯡꯉꯒ ꯌꯦꯡꯕ ꯂꯣꯏꯕ ꯃꯇꯝꯗ ꯃꯈꯣꯏꯅ ꯔꯤꯖꯜ ꯑꯃꯨꯀꯥ ꯄꯤꯒꯅꯤꯕꯀꯣ
ꯑꯣ ꯑꯗꯨꯒ ꯀꯩꯅꯣ ꯀꯩꯅꯣ ꯇꯧꯕꯗꯤ ꯃꯤ ꯑꯃꯒ ꯏꯕ ꯍꯥꯏꯗꯤ ꯃꯤ ꯑꯃ ꯑꯃꯒ ꯋꯥꯔꯤ ꯁꯥꯟꯅꯕ ꯍꯥꯏꯗꯤ ꯃꯤ ꯑꯃꯒ ꯋꯥꯔꯤ ꯁꯅꯕꯗꯣ ꯇꯣꯄꯤꯛ ꯑꯃ ꯁꯥꯟꯅꯈꯤꯕꯗꯤ ꯃꯤ ꯑꯇꯣꯞꯄꯥꯟꯅ ꯀꯥꯟꯗ ꯇꯣꯄꯤꯛꯇ ꯍꯟꯖꯤꯟꯗꯅ ꯑꯗꯨꯝ ꯍꯥꯏꯗꯤ ꯋꯥꯔꯤꯗꯨ ꯂꯩꯔꯛꯑꯣꯏꯗꯕꯅꯤꯗ
ꯍꯣꯏ ꯌꯥꯏ ꯑꯗꯨꯗꯤ
ꯎꯝ
ꯌꯥꯏ ꯌꯥꯏ ꯀꯩꯁꯨ ꯀꯥꯏꯗꯦ ꯑꯗꯨꯕꯨ ꯋꯥꯔꯤ ꯍꯥꯏꯔꯒꯀꯣ ꯑꯩꯈꯣꯏ ꯈꯔ ꯈꯔ ꯐꯖꯒꯗꯕ ꯋꯥꯔꯤꯒꯨꯝꯕ ꯑꯗꯨꯒ ꯑꯩꯈꯣꯏ ꯈꯔ ꯚꯦꯂꯌꯨ ꯂꯩꯕꯒꯨꯝꯕ
ꯑꯗꯣ ꯀꯔꯤ ꯀꯔ꯭ꯤꯒꯨꯝꯕ ꯋꯥꯔꯤꯒꯨꯝꯕꯗꯤ ꯁꯥꯕ ꯌꯥꯏꯗꯦ ꯑꯗꯨꯒ ꯅꯍꯥꯟꯗꯤ ꯑꯁ ꯅꯨꯄꯤ ꯈꯨꯗꯤꯡꯃꯛ ꯀꯣꯜ ꯇꯧꯔꯛꯑꯒ ꯅꯪ ꯅꯨꯄꯤ ꯊꯤꯔꯤꯔ ꯅꯪ ꯅꯨꯄꯤ ꯊꯤꯔꯤꯔ ꯍꯥꯏꯅꯦ ꯑꯁ ꯇꯥꯟꯂꯅꯤꯍꯦ
ꯆꯍꯤ ꯀꯌꯥ ꯁꯨꯔꯒꯦ
ꯑꯩ ꯇ꯭ꯨꯋꯦꯟꯇꯤ ꯐꯥꯏꯚ ꯁꯨꯔꯦ
ꯑꯣ ꯃꯥꯗꯨꯝ ꯑꯝꯍꯅꯤꯗ ꯂꯦꯡꯒꯥꯅꯤꯗ ꯇ꯭ꯋꯦꯟꯇꯤ ꯁꯤꯛꯁ ꯇ꯭ꯋꯦꯟꯇꯤ ꯐꯥꯏꯚ ꯇ꯭ꯋꯦꯟꯇꯤ ꯁꯤꯛꯁ ꯁꯨꯃꯥꯏ ꯂꯩ
ꯈꯪꯗꯦ ꯃꯈꯣꯏ ꯀ꯭ꯔꯤꯅ ꯆꯍꯤ ꯀꯌꯥ ꯁꯨꯔꯦ ꯑꯗꯨꯒ ꯅꯪ ꯅꯨꯄꯤ ꯊꯤꯔꯤꯕ꯭ꯔꯥ ꯑꯗꯨꯒ ꯀꯔꯝꯃꯥꯏ ꯇꯧꯔꯤꯔ ꯍꯣꯏ ꯍꯣꯏ ꯑꯗꯨꯅꯦ ꯃꯈꯣꯏꯅ ꯍꯥꯡꯉꯤꯕ ꯑꯩ ꯑꯩꯁ ꯍꯧꯖꯤꯛꯁꯦ ꯂꯩꯇꯦ ꯑꯗꯨ ꯑꯩ ꯄꯥꯝꯗꯦ ꯊꯥꯖꯗꯦꯀꯣ ꯅꯆꯤꯟ ꯊꯤꯒꯅꯨ ꯁꯨꯃꯥꯏꯅ ꯍꯥꯏꯌꯦ
ꯅꯨꯄꯤ ꯈꯔꯁꯤꯅꯀꯣ
ꯑꯈꯣ ꯑꯩ ꯉꯍꯥꯛꯇꯪ ꯂꯩ ꯀꯨꯝꯗꯔꯛꯀꯦ
ꯁꯨꯃꯥꯏꯅ ꯍꯥꯏꯌꯦꯕ
ꯑꯥ
ꯑꯗꯣ ꯑꯩꯅꯗꯤ ꯀꯔꯝꯃꯥꯏꯅ ꯑꯃꯨꯛꯀ ꯃꯈꯣꯏꯅ ꯀꯔꯝꯃꯥꯏ ꯑꯟꯁꯔ ꯄꯤꯅꯤ ꯍꯥꯏꯕꯗꯤ ꯂꯩꯇꯦ ꯍꯧꯖꯤꯛꯇꯤ ꯑꯩ ꯑꯗꯨꯒꯨꯝꯕꯗꫭ ꯏꯟꯇꯔꯦꯁ ꯂꯩꯔꯦ ꯑꯃꯨꯛꯀ ꯍꯥꯏꯕ ꯑꯗꯨ ꯃꯥ ꯍꯣꯏ ꯊꯥꯖꯗꯕꯀꯣ
ꯋꯥꯔꯤ ꯅꯨꯡꯉꯥꯏꯇꯕꯅꯦ ꯍꯥꯏ ꯃꯣꯏꯖꯨ ꯑꯗꯨ ꯋꯥꯔꯤ ꯋꯥꯔꯤ ꯁꯥꯟꯅ ꯍꯩꯕꯖꯨ ꯌꯥꯎꯔꯝꯗꯣꯏꯅꯦ
ꯑꯩꯁ
ꯗꯤꯜ ꯂꯦꯟꯕꯖꯨ ꯌꯥꯎꯔꯝꯗꯣꯏꯅꯤ ꯅꫭꯛꯅꯤꯡꯉꯦꯕ ꯕꯤꯠ ꯑꯃꯅꯦ ꯈꯔ ꯈꯔ ꯈꯔ ꯊꯥꯡꯒꯠꯂꯒ ꯈꯔ ꯈꯔ ꯄꯥꯏꯁꯤꯜꯂꯗꯤ ꯄꯪꯊꫭꯛ ꯋꯥꯔꯤ
ꯈꯔ ꯈꯔ ꯃꯤꯁꯤꯡ ꯑꯇꯣꯞꯄꯁꯤꯡꯗꯤ ꯁꯨꯃꯥꯏꯅ ꯀꯔꯤ ꯍꯥꯏꯁꯤꯔꯥ ꯆꯨꯝꯅ ꯆꯨꯝ ꯅꯨꯡꯁꯤ ꯍꯥꯏꯕ ꯍꯥꯏꯕꯗꯤ ꯁꯦꯡꯅ ꯁꯦꯡꯅ ꯃꯈꯣꯏ ꯋꯥꯔꯤ ꯁꯥꯕꯀꯣ ꯍꯥꯏꯕꯗꯤ ꯃꯈꯣꯏꯒꯤ ꯑꯥ‌ ꯆꯠꯊꯔꯤꯕ ꯑꯗꯨꯒ ꯍꯧꯖꯤꯛ ꯍꯧꯖꯤꯛ ꯐꯨꯠꯕꯣꯜꯒꯤꯒꯨꯝꯕ ꯑꯩꯈꯣꯏꯅ ꯍꯣꯕꯤꯒꯨꯝꯕ ꯑꯗꯨꯒ ꯂꯥꯏꯂꯤꯛ ꯄꯥꯕꯒꯨꯝꯕ ꯁꯨꯃꯥꯏꯅ ꯍꯥꯏꯌꯦꯕꯀꯣ ꯃꯤ ꯑꯇꯣꯞꯄꯗꯤ ꯑꯗꯨꯒ ꯑꯇꯣꯞꯄꯁꯤꯡꯅ ꯅꯨꯄꯥꯁꯨ ꯅꯨꯄꯤꯁꯨ ꯃꯈꯣꯏꯖꯦ ꯑꯥꯎꯠ ꯑꯣꯐ ꯄꯣꯛꯄꯤꯒꯨꯝꯕ ꯍꯥꯏꯕꯀꯣ
ꯑꯗꯣ ꯑꯥ ꯀꯔꯤ ꯌꯦꯟꯁꯥꯡ ꯆꯥꯕ꯭ꯔꯥ ꯑꯗꯨꯒ ꯒꯟꯁꯥꯡꯒꯤ ꯇꯣꯄꯤꯛꯁꯤ ꯂꯣꯏꯒꯗꯧꯕ ꯂꯣꯏꯌꯦꯕ ꯑꯇꯣꯞꯄ ꯃꯤꯁꯤꯡꯗꯤ ꯑꯗꯨꯒ ꯌꯦꯟꯁꯥꯡꯁꯤ ꯁꯨꯃꯥꯏꯅ ꯇꯧꯋꯤ ꯑꯗꯨꯒ ꯆꯤꯡꯗꯒꯤ ꯄꯨꯔꯛꯏ ꯑꯗꯨꯒ ꯗ꯭ꯔꯃꯥꯒꯨꯝꯅ ꯁꯦꯔꯦꯌꯦꯜꯒꯨꯝꯅ ꯀ ꯍꯥꯏꯕꯀꯣ
ꯑꯥ
ꯑꯗꯨꯁꯨ ꯏꯟꯇꯔꯦꯁꯇꯤꯡ ꯇꯩꯋꯦ ꯑꯗꯨꯕꯨ
ꯒꯦꯝ ꯒꯦꯝꯒꯨꯝꯕꯒꯨꯝꯕꯗꯤ ꯁꯥꯟꯅꯗ꯭ꯔꯣ ꯕꯔꫭ ꯐ꯭ꯔꯤꯗ ꯐ꯭ꯔꯤ ꯇꯥꯏꯝꯗ ꯀꯦꯝꯒꯨꯝꯕ ꯁꯥꯟꯅꯕ꯭ꯔꯥ ꯁꯤꯃꯥꯒꯨꯝꯕ ꯌꯦꯡꯕ꯭ꯔꯥ ꯀꯃꯥꯏ ꯀꯃꯥꯏꯅ ꯇꯧꯒꯦ
ꯐ꯭ꯔꯤ ꯍꯥꯏꯕꯗꯤ ꯑꯣ ꯀꯩ ꯍꯥꯏꯁꯤꯔ ꯂꯥꯏꯕꯨꯗꯤ ꯂꯥꯛꯑꯦ ꯇꯣꯏꯅꯗꯤ ꯂꯥꯏꯇꯕꯀꯣ
ꯎꯝ
ꯍꯧꯖꯤꯛꯇꯤ ꯑꯩꯒꯤ ꯀ꯭ꯂꯥꯁ ꯂꯣꯏꯈ꯭ꯔꯤꯕꯤꯅ
ꯎꯝ
ꯑꯣ ꯑꯦꯛꯖꯥꯝꯁꯨ ꯂꯣꯏꯈ꯭ꯔꯤꯕꯤꯅꯉꫭ ꯌꯨꯝꯗ ꯂꯩꯌꯦ
ꯎꯝ
ꯑꯗꫭ ꯈꯔ ꯌꯨꯝꯗ ꯂꯩꯔꯒ ꯊꯕꯛ ꯁꯨꯗꯅꯀꯣ
ꯑꯗꯨ ꯗꯤꯁꯦꯝꯕꯔꯒꯨꯝꯕ ꯐꯥꯎꯗꯤ ꯑꯩ ꯂꯩꯅꯤꯡꯕꯅꯦ ꯍꯥꯏꯅ ꯑꯩ ꯂꯩꯕꯅꯤ ꯊꯕꯛ ꯇꯧꯗ꯭ꯔꯦꯅꯀꯣ ꯅꯪꯗꯤ
ꯑꯩ ꯑꯗꯨꯝ ꯂꯩꯔꯤ ꯁꯤꯃꯥ ꯈꯔ ꯌꯦꯡ ꯌꯨꯝꯒꯤ ꯑꯉꯥꯡ ꯈꯔ ꯁ꯭ꯀꯨꯜ ꯈꯔ ꯊꯤꯟ ꯀꯣꯂꯦꯖ ꯈꯔ ꯊꯤꯟ ꯌꯨꯝꯒꯤ ꯊꯕꯛꯀꯨꯝꯕ ꯈꯔ ꯇꯧ ꯕꯤꯖꯤꯅꯦꯁꯄꯨꯗꯤ ꯃꯆꯥ ꯃꯆꯥ ꯇꯧꯔꯦ ꯑꯩ ꯑꯥ ꯀꫭꯐꯤꯁꯣꯝ ꯀꯣꯐꯤ ꯁꯣꯞꯕꯨꯗꯤ ꯐꯝꯃꯦ ꯑꯗꯨꯕꯨꯗꯤ ꯑꯩꯈꯣꯏ ꯃꯥꯗ ꯑꯃꯨꯛ ꯐꯝꯍꯜꯂꯦ ꯑꯗꯨꯃꯥꯏꯅ ꯇꯧꯋꯦ ꯈꯣꯠꯂꯦ ꯊꯕꯛ ꯆꯠꯁꯤꯅ ꯈꯪꯗꯦꯅ
ꯕꯤꯖꯤꯅꯦꯁ ꯇꯧꯕ ꯃꯤꯁꯤꯡꯗꯤ ꯄꯩꯁꯥ ꯌꯥꯝ ꯄꯥꯏꯔꯅꯤ
ꯑꯄꯤꯛꯄꯁꯨ ꯑꯆꯕꯁꯨ ꯁꯣꯏꯗꯅ ꯄꯥꯏꯒꯅꯤ
ꯌꯦꯡꯉꯒꯦ ꯄꯨꯡ ꯃꯤꯅꯤꯠ ꯀꯌꯥ ꯁꯨꯖꯥꯠꯅꯣ ꯃꯤꯅꯤꯠ ꯏꯂꯚꯦꯟ ꯁꯨꯔꯦ
ꯍꯣꯏ ꯑꯗꯨꯅꯦꯕ
ꯃꯤꯅꯤꯃꯝ ꯀꯌꯥ ꯁꯅꯥ ꯌꯥꯒꯦ
ꯈꯪꯉꯤꯗꯅ ꯃꯈꯣꯏ ꯃꯈꯣꯏꯅ
ꯑꯗꯨ ꯀꯛꯈ꯭ꯔꯀꯥꯟꯗ ꯀꯛꯈ꯭ꯔꯀꯥꯟꯗꯨꯗ ꯀꯩ ꯊꯣꯛꯂꯛꯀꯦ
ꯅꯪꯅ ꯁꯃꯤꯠ ꯇꯧꯒꯗꯧꯕꯅꯤ
ꯌꯦꯡꯉꯁꯤ ꯃꯤꯅꯤꯠ ꯀꯌꯥꯗ ꯀꯛ ꯄ꯭ꯔꯥ ꯇꯨꯌꯦꯠꯇ ꯀꯛꯄ꯭ꯔꯥ ꯀꯛꯄ ꯌꯥꯎꯕꯗꯤ ꯃꯥꯜꯂꯦ ꯈꯪꯗꯦ
ꯑꯗꯨꯗꯤ ꯑꯗꯨꯗꯤ ꯀꯔꯤ ꯍꯥꯏꯁꯤꯔ ꯃꯈꯣꯏꯅ ꯇꯧꯒꯅꯦꯕꯀꯣ
ꯑꯥ
ꯃꯈꯣꯏꯒꯤ ꯁꯤꯁꯇꯦꯝꯅ ꯂꯩꯕ ꯑꯗꯣ ꯗꯥꯎ ꯐꯥꯔꯗꯤ ꯄꯨꯡ ꯑꯃ ꯑꯅꯤꯗ ꯇꯧꯕ ꯌꯥ ꯄꯨꯡ ꯑꯃ ꯑꯅꯤ ꯇꯧꯕ ꯉꯝꯔꯗꯤ ꯑꯩ ꯉꯁꯤ ꯇꯨꯝꯃꯔꯣꯏ ꯎꯝ
ꯗꯥꯎ ꯐꯥꯕꯒꯤ
ꯑꯗꯣ ꯑꯄꯣꯝꯕꯩ ꯇꯧꯕꯁꯦ ꯀꯌꯥ ꯀꯥꯞꯗꯣꯏꯅꯣ ꯄꯩꯁꯥ
ꯈꯪꯉꯤꯗ ꯃꯗꯨꯗꯤ ꯃꯈꯣꯏꯅ ꯑꯃꯨꯛꯀ ꯍꯥꯏꯕꯗꯤ ꯍꯧꯖꯤꯛ ꯇꯧꯔꯦ ꯑꯗꯨꯒ ꯑꯣꯇꯣꯃꯦꯇꯤꯛ ꯃꯈꯣꯏꯅ ꯑꯗꯨ ꯄꯩꯁꯥꯗꯣ ꯑꯞꯗꯦꯠ ꯇꯧ ꯑꯗꯨ ꯅꯠꯇꯦꯕꯀꯣ ꯃꯈꯣꯏ ꯄ꯭ꯔꯣꯁꯦꯁ